ꯍꯜꯂꯣ ꯆꯥꯛ ꯆꯥꯔꯕꯣ ꯀꯗꯧꯔꯃꯤꯅꯣ
ꯆꯥꯛ ꯆꯥꯗ꯭ꯔꯤꯌꯦ ꯑꯩ ꯃꯪꯒꯟ ꯌꯥꯝ ꯀꯟꯅ ꯇꯥꯎꯔꯤꯌꯦ
ꯑꯣ ꯆꯥꯛꯇꯤ ꯊꯣꯡꯒ꯭ꯔꯕ ꯀꯃꯥꯏꯅ ꯇꯧꯔꯒꯦ
ꯆꯥꯛꯁꯦ ꯑꯩꯈꯣꯏ ꯇꯩꯃꯅ ꯊꯣꯡꯒ꯭ꯔꯦ ꯍꯧꯖꯤꯛꯇ ꯊꯣꯡꯒꯤꯗ ꯉꯥꯔꯤ ꯍꯤꯟꯖꯥꯡꯅ ꯊꯣꯡꯗ꯭ꯔꯤ ꯃꯥ ꯆꯥꯛ ꯊꯥꯡ ꯊꯣꯡꯉꯝꯃꯒ ꯈꯣꯏꯗꯥ ꯃꯣꯏꯅꯤ ꯒ꯭ꯌꯥꯁ ꯂꯧꯕ ꯊꯣꯛꯈꯤ ꯍꯧꯖꯤꯛꯇ ꯊꯣꯛꯈꯤꯗ ꯉꯥꯏꯔꯤ ꯑꯗꯨꯁꯨ
ꯒ꯭ꯌꯥꯁ ꯂꯣꯏꯒ꯭ꯔꯕ꯭ꯔꯔꯣ ꯀꯩꯒꯤꯅꯣ ꯀꯅꯥꯏ ꯆꯠꯂꯤꯅꯣ
ꯒ꯭ꯌꯥꯁꯁꯤ ꯃꯄꯥꯟꯒꯤ ꯑꯩꯅ ꯑꯆꯥꯄꯣꯠ ꯍꯧꯕꯗꯣ ꯑꯗꯨꯗꯣ ꯂꯣꯏꯊꯣꯛꯈ꯭ꯔꯦꯕ ꯑꯩ ꯍꯦꯛ ꯊꯥꯒꯠꯄꯒ ꯑꯗꯣ ꯒ꯭ꯌꯥꯁ ꯑꯊꯟꯕ ꯑꯝꯕꯨꯗ ꯂꯩꯕ ꯑꯗꯨꯃꯨꯛ ꯁꯤꯟꯗꯣꯛꯑꯒ ꯑꯩꯅ ꯑꯆꯥꯄꯣꯠꯁꯦ ꯇꯥꯎꯏꯅꯦꯕ ꯃꯪꯒꯟꯁꯦ ꯑꯥ ꯆꯥꯛꯈꯨꯝꯒꯤꯁꯨ ꯌꯥꯎꯕꯨꯗꯤ ꯌꯥꯎꯔꯤꯕ ꯑꯗꯨꯗ ꯑꯁꯤꯁꯦ ꯑꯃꯨꯛ ꯅꯨꯃꯤꯠ ꯅꯤꯅꯤ ꯍꯨꯝꯅꯤꯗꯤ ꯍꯦꯟ ꯆꯠꯂꯣꯏꯕ ꯑꯩꯈꯣꯏꯗꯤ ꯊꯛ ꯁꯨꯕꯅꯤꯅ ꯑꯗꯨꯗꯤ ꯑꯩꯒꯤ ꯒ꯭ꯌꯥꯁ ꯁꯔꯨꯛ ꯂꯧꯐꯝ ꯊꯣꯛꯄꯗꯣ ꯃꯣꯏ ꯉꯥꯍꯥꯟ ꯂꯧ ꯂꯥꯛꯑꯣ ꯍꯥꯏꯕꯗꯤ ꯑꯩꯈꯣꯏꯅ ꯑꯥ ꯀꯩꯅꯣ ꯇꯧꯗ꯭ꯔꯦꯕ ꯆꯠꯂꯨꯗ꯭ꯔꯦꯕ ꯂꯧꯕ ꯑꯗꯨꯗꯨꯒꯤꯗꯣ ꯁꯤ ꯑꯃꯨꯛ ꯂꯣꯏꯁꯤꯜꯂꯛꯑꯒꯗꯤ ꯐꯔꯛ ꯇꯥꯅꯤ ꯑꯃꯨꯛ ꯂꯧꯍꯧꯗ꯭ꯔꯗꯤꯅ ꯍꯧꯖꯤꯛꯇꯤ ꯒ꯭ꯌꯥꯁꯁꯤ ꯃꯌꯥꯝ ꯐꯪꯅꯗꯦꯗꯅꯀꯣ ꯑꯗꯨꯗꯒꯤ ꯆꯠꯈꯤꯕꯅꯤꯗ
ꯑꯣ ꯐꯔꯦ ꯐꯔꯦ ꯍꯥ ꯆꯥꯛ ꯏꯁꯤꯡ ꯊꯨꯅ ꯆꯥꯊꯣꯛꯑꯒ ꯊꯕꯛ ꯏꯪꯈꯥꯡ ꯇꯧꯔꯗꯤ ꯐꯗꯅꯤꯅꯦ ꯅꯣꯏ ꯑꯗꯨꯝ ꯉꯥꯏꯔꯦ ꯂꯩꯔꯒ ꯑꯃꯨꯛ ꯆꯥꯕ ꯊꯦꯡꯅꯗꯤ ꯑꯗꯨ ꯑꯌꯨꯛꯀꯤꯗꯤ ꯀꯩ ꯀꯩ ꯆꯥꯒ꯭ꯔꯒꯦ ꯀꯩꯝ ꯆꯗ꯭ꯔꯤꯕꯣ
ꯑꯩ ꯑꯌꯨꯛꯀꯤ ꯆꯝꯐꯨꯠ ꯐꯨꯠꯂꯒ ꯆꯥꯒ꯭ꯔꯦ ꯑꯗꯨ ꯂꯩꯔꯒ ꯉꯥꯏꯍꯥꯛ ꯂꯩꯔꯀꯥꯟꯗ ꯍꯩꯅꯧ ꯑꯃꯨꯟꯕ ꯑꯃꯃꯨꯛ ꯆꯥꯥꯁꯜꯂꯦ ꯑꯗꯨꯏ ꯃꯇꯨꯡ ꯇꯥꯕꯗꯤ ꯆꯥꯗ꯭ꯔꯤ ꯑꯗꯨꯅ ꯉꯍꯥꯛꯇꯪ ꯈꯪꯅꯔꯒꯦꯅ
ꯑꯣ ꯑꯩꯁꯨ ꯐꯤ ꯁꯨꯒꯦꯅ ꯐꯤ ꯑꯉꯧꯕ ꯀꯩꯀꯥꯏ ꯇꯧꯕ ꯃꯌꯥꯝꯗꯣ ꯂꯣꯏ ꯅꯍꯥꯟ ꯁꯦꯠꯂꯨꯕ ꯃꯌꯥꯝꯗꯣ ꯇꯤꯡꯁꯤꯜꯂꯒ ꯊꯝꯔꯝꯕꯅꯦ ꯅꯍꯥꯟ ꯅꯣꯡ ꯇꯥꯕ ꯏꯁꯤꯡ ꯈꯔ ꯌꯣꯛꯁꯤꯜꯂ ꯂꯩꯕꯀꯣ ꯑꯩ ꯏꯁꯤꯡꯁꯨ ꯇꯧꯔꯒ ꯐꯖꯅ ꯑ ꯇꯤꯡꯉꯒ ꯁꯨꯒꯦꯅ ꯐꯖꯅ ꯇꯤꯡꯊꯔ ꯇꯤꯡꯊꯣꯛꯑ ꯊꯝꯃꯝꯕꯅꯦ ꯁꯨꯕꯕꯨꯗꯤ ꯍꯧꯖꯤꯛ ꯁꯨꯈꯤꯕꯗ ꯉꯥꯛꯇꯪ ꯂꯩꯔ ꯁꯨꯒꯅꯤꯗ
ꯅꯨꯡꯁꯥꯕꯨ ꯁꯥꯕ꯭ꯔꯥ ꯅꯪꯅ ꯐꯤ ꯁꯨꯗꯣꯏꯗꯨꯕꯣ
ꯑꯗꯨꯝ ꯑꯗꯨꯒꯤꯗꯤ ꯑꯩꯈꯣꯏ ꯐꯤ ꯐꯧꯕꯝ ꯂꯩꯗꯅ ꯑꯩꯒꯤ ꯗꯣꯂꯥꯜ ꯃꯊꯥꯛꯁꯨ ꯂꯩꯔꯦ ꯑꯗꯩ ꯑꯗꯨꯝ ꯀꯩꯅꯣꯗ ꯃꯦꯆꯤꯟꯗ ꯑꯗꯨꯝ ꯀꯪꯈ꯭ꯔ ꯇꯥꯔꯒꯗꯤ ꯑꯗꯨꯝ ꯀꯨꯏꯌꯦꯕ ꯑꯩꯈꯣꯏ ꯃꯊꯛꯇꯨꯗ ꯅꯨꯡꯁꯥ ꯑꯗꯨꯝ ꯁꯥꯏꯌꯦꯕꯀꯣ ꯑꯗꯨꯗꯨꯅ ꯑꯗꯨꯝ ꯌꯥꯗꯤ ꯌꯥꯒꯅꯤ
ꯁꯤꯗꯗꯤ ꯅꯨꯡꯁꯥꯗꯤ ꯅꯨꯡꯁꯥ ꯁꯥꯕꯗꯤ ꯀꯧꯗ꯭ꯔꯦꯗ ꯁꯤꯗꯤ ꯅꯣꯡꯃꯪꯉꯒ ꯑꯩꯈꯣꯏꯒꯤ ꯈꯤꯇꯪ ꯈꯚ ꯃꯉꯥꯟ ꯊꯣꯛꯄꯗꯣ ꯑꯗꯨꯗꯤ ꯑꯣꯏꯌꯦꯕ ꯅꯨꯡꯁꯥ ꯑꯣꯏꯅ ꯄꯨꯔꯥ ꯁꯥꯕꯗꯤ ꯁꯥꯗꯦꯕ ꯑꯩꯁꯨ ꯁꯤ ꯄꯣꯠꯁꯦ ꯃꯪꯒꯜꯁꯦ ꯍꯥꯟꯅ ꯅꯨꯡꯁꯥꯗ ꯐꯧꯗꯣꯛꯀꯗꯧꯅꯦꯕ ꯎꯄꯥꯏꯇ ꯑꯗꯨꯅ ꯐꯤꯅ ꯈꯔ ꯈꯔ ꯇꯧꯔꯒ ꯁ ꯇꯧꯔꯀꯥꯟꯗ ꯇꯩꯊꯣꯛꯑꯒꯅꯦ ꯇꯧꯔꯤꯁꯦ ꯁꯤꯅ ꯏꯁꯤꯡ ꯌꯥꯎꯔꯒꯗꯤ ꯌꯥꯝ ꯀꯨꯏꯅ ꯆꯪꯉꯦꯕ ꯑꯗꯨꯅ ꯍꯥꯟꯅ ꯐꯧꯗꯣꯛꯄ ꯑꯣꯏꯇꯥꯔꯗꯤ ꯑꯥ ꯑꯥꯥ ꯀꯩꯅꯣ ꯃꯪꯒꯜꯗꯁꯨ ꯀꯦꯝꯕꯁꯨ ꯍꯦꯜꯂꯤ ꯍꯥꯎꯕꯁꯨ ꯍꯦꯜꯂꯤ ꯑꯗꯒꯤ ꯑꯩꯈꯣꯏꯅ ꯊꯕꯛ ꯇꯧꯕꯗꯁꯨ ꯊꯨꯕ ꯍꯦꯜꯂꯦꯕ ꯁꯤꯗꯤ ꯑꯗꯨꯝ ꯈꯔ ꯑꯗꯨꯝ ꯀꯨꯏꯅ ꯆꯪꯉꯦꯕ ꯉꯁꯥꯏ ꯑꯩ ꯇꯧꯔꯦꯁꯦ ꯃꯔꯣꯟ ꯑꯍꯨꯝ ꯃꯔꯤꯔꯛ ꯁꯨꯗꯣꯏꯅꯦꯕ ꯍꯟꯗꯛꯀ ꯑꯗꯣ ꯑꯗꯨꯝ ꯀꯨꯏꯅ ꯆꯪꯉꯦꯕ ꯁꯤꯁꯦ
ꯑꯗꯨꯅꯦ ꯍꯣꯏ ꯑꯗꯨꯝ ꯅꯣꯡ ꯏꯁꯤꯡꯗꯤ ꯄꯥꯝꯃꯨꯏꯗꯅꯀꯣ ꯐꯤ ꯑꯔꯨ ꯑꯔꯥꯛ ꯁꯨꯕꯒꯤꯗꯤ ꯑꯉꯧꯕꯒ ꯀꯩꯒꯨꯝꯕ ꯁꯨꯕꯒꯤꯗꯤ ꯑꯗꯣ ꯑꯇꯩꯗꯤ ꯄꯥꯡꯁꯨ ꯁꯨꯕ ꯌꯥꯕꯀꯣ ꯑꯗꯨꯒ ꯑꯉꯧꯕꯒꯨꯝ ꯁꯨꯕꯗꯨꯗꯤ ꯐꯖꯅ ꯅꯣꯡꯒꯤ ꯏꯁꯤꯒꯨꯝꯕ ꯉꯥꯏꯔꯒ ꯌꯣꯛꯑꯒ ꯁꯨ ꯇꯥꯔꯒꯗꯤ ꯌꯥꯝꯅ ꯂꯪꯕ ꯑꯗꯩ ꯅꯥꯟꯕ ꯍꯥꯏꯕꯗꯨ ꯑꯣꯏꯌꯦꯕꯀꯣ ꯅꯣꯡꯒꯤ ꯏꯁꯤꯡꯁꯤꯅ ꯑꯉꯧꯕ ꯁꯨꯕ ꯍꯥꯏꯅꯔꯤꯕꯅꯦꯕꯀꯣ
ꯑꯩꯈꯣꯏ ꯁꯤꯗꯁꯨ ꯇꯧꯏ ꯑꯩꯈꯣꯏ ꯅꯣꯡ ꯏꯁꯤꯡꯁꯦ ꯅꯣꯡ ꯏꯁꯤꯡꯁꯦ ꯑꯩꯈꯣꯏ ꯐꯤ ꯑꯉꯧꯕ ꯁꯨꯅꯕꯒꯤ ꯑꯗꯨꯝ ꯑꯣꯏꯌꯦꯕ ꯃꯥꯅ ꯍꯦꯟꯅ ꯐꯤꯁꯨ ꯀꯥꯟꯗ ꯑꯗꯨꯅꯦꯅ ꯄꯥꯟꯕ ꯍꯦꯜꯂꯦꯕ ꯈꯪꯕ꯭ꯔꯥ ꯑꯗꯨꯗꯨꯒꯤ ꯉꯧꯕ ꯍꯦꯟꯕꯗꯨꯒꯤ ꯑꯌꯥꯝꯕꯅ ꯃꯥꯗꯤ ꯏꯔꯨꯖ ꯃꯥꯏꯊꯖꯕ ꯅꯨꯡꯉꯥꯏꯇꯦ ꯑꯩꯈꯣꯏ ꯖꯤꯔꯤ ꯁꯤ ꯅꯥꯟꯕꯅꯦꯕ ꯅꯣꯡ ꯏꯁꯤꯡ ꯏꯔꯨꯖꯕꯁꯦ ꯑꯗꯨꯗꯨꯅ ꯑꯩꯈꯣꯏꯗꯤ ꯐꯤ ꯁꯨꯅꯕꯒꯤ ꯑꯌꯥꯝꯕ ꯂꯣꯏ ꯑꯣꯏꯌꯦꯕ ꯑꯗꯨꯏꯗꯣ
ꯍꯣꯏ ꯇꯧꯋꯦ ꯇꯧꯋꯦ ꯅꯣꯡ ꯏꯁꯤꯡ ꯂꯨꯖꯕꯁꯦ ꯑꯗꯨꯝ ꯂꯣꯏꯁꯤꯟꯕ ꯌꯥꯗꯕꯤ ꯇꯅꯥꯡ ꯇꯅꯥꯡ ꯇꯧꯔꯒ ꯀꯩ ꯍꯥꯏꯅꯤ ꯐꯗꯤ ꯁꯨꯝꯃꯦ ꯁꯨꯕꯥꯝ ꯈꯪꯗꯕꯤ ꯑꯗꯨꯝ ꯅꯥꯔ ꯂꯩꯕꯗꯣ ꯑꯗꯩ ꯁꯥꯄꯣꯟꯒꯨꯝꯕ ꯈꯔ ꯍꯥꯏꯖꯤꯜꯂꯨꯔꯗꯤ ꯂꯣꯏꯔꯦ ꯑꯗꯨꯝ ꯑꯗꯨꯝ ꯅꯨꯃꯤꯠꯇꯨꯃ ꯑꯗꯨꯝ ꯅꯥꯜꯂ ꯂꯩꯔꯒ ꯍꯥꯏꯗꯤ ꯈꯪꯗꯦ ꯑꯗꯨꯝ ꯀꯪꯁꯤꯟꯗꯕꯩ ꯇꯥꯏꯞ ꯇꯧꯔ ꯃꯅꯥ ꯃꯅꯥꯟ ꯇꯧꯕꯗꯨ ꯂꯩꯕ ꯍꯩꯅꯗꯕꯒꯤꯀꯣ ꯑꯗꯨꯃꯥꯏꯅ ꯅꯣꯡꯒꯤ ꯏꯁꯤꯡꯗꯤ ꯂꯨꯖꯟꯅꯗꯦ ꯑꯩꯈꯣꯏꯁꯨ ꯂꯨꯖꯟꯅꯔꯤꯁꯦ ꯍꯣꯏ ꯀꯣꯛꯀꯨꯝꯕ ꯀꯩꯒꯨꯝꯕ ꯈꯔ ꯑꯗꯨꯝ ꯊꯥꯗꯣꯛꯅꯕꯒꯨꯝ ꯇꯧꯋꯦ ꯑꯗꯨꯒ ꯍꯦꯛꯇ ꯇꯧꯕꯗꯤ ꯌꯥꯗꯦꯕ ꯍꯣꯏ ꯑꯩ ꯃꯥꯏꯒꯨꯝꯕ ꯀꯩꯒꯨꯝꯕꯁꯦ ꯀꯩꯝꯇ ꯁꯤꯖꯤꯟꯅꯕ ꯌꯥꯗꯦ ꯅꯣꯡ ꯏꯁꯤꯡ ꯍꯦꯛ ꯇꯥꯔꯨꯔꯕ ꯃꯥꯏꯁꯦ ꯑꯗꯨꯝ ꯐꯨꯔꯤ ꯊꯣꯛꯂꯛꯑꯅꯤ ꯅꯣꯡ ꯏꯁꯤꯡꯁꯦ ꯊꯦꯡꯕꯁꯨ ꯌꯥꯗꯦꯕ ꯑꯩꯒꯤ ꯑꯣꯏꯅꯗꯤ
ꯑꯗꯨ ꯀꯩꯅꯣꯗꯤ ꯆꯥꯛ ꯏꯁꯤꯡꯗꯤ ꯆꯥꯔꯕ ꯀꯃꯥꯏꯟ ꯇꯧꯔꯒꯦ
ꯑꯁ ꯆꯥꯛ ꯆꯥꯕ ꯀꯨꯏꯔꯦ ꯇꯨꯝꯕꯨ ꯇꯨꯅꯤꯡꯉꯛꯇꯧꯔꯦꯗ ꯍꯥꯏꯕꯗꯤ ꯊꯕꯛꯇꯣ ꯀꯩꯍꯥꯏꯅꯤ ꯉꯁꯥꯏ ꯆꯠ ꯑꯈꯣꯏꯕꯦꯝꯃꯁꯨ ꯆꯥꯕ ꯅꯪꯅꯉꯥꯏ ꯊꯣꯡꯕ ꯆꯥ ꯂꯣꯏꯔ ꯀꯥ ꯈꯔ ꯆꯥꯔ ꯆꯠꯈꯤꯕ ꯃꯥꯜꯂꯦ ꯃꯥꯖꯦ ꯌꯧꯔꯦ ꯈꯣꯠꯂꯦ ꯐꯣꯟ ꯇꯧꯔꯛꯑꯝꯃꯦ ꯑꯗꯒꯤꯗꯤ ꯑꯃꯨꯛ ꯑꯥ ꯑꯗꯨꯝ ꯆꯥꯛꯇꯣ ꯊꯣꯡꯗꯣꯛꯑꯒ ꯂꯩꯔꯕꯅꯤꯅ ꯀꯨꯏꯅ ꯏꯪꯍꯟꯕꯁꯨ ꯅꯨꯡꯉꯥꯏꯇꯦꯅꯀꯣ ꯑꯗꯩ ꯉꯥꯔꯥꯡ ꯏꯟꯖꯥꯡꯁꯨ ꯂꯩꯕꯅꯤꯅ ꯊꯦꯡꯅ ꯆꯥꯕ ꯅꯨꯡꯉꯥꯏꯗꯧ ꯃꯥꯟꯗꯦ ꯑꯗꯨꯝ ꯉꯥꯟꯇꯥ ꯆꯠꯊꯣꯛꯈ꯭ꯔꯒ ꯉꯟꯅ ꯆꯥꯕ ꯌꯥꯅꯕꯅ ꯁꯨꯃꯥꯏꯟ ꯇꯧꯔꯒ ꯆꯥꯊꯣꯛꯑꯦ ꯑꯩꯈꯣꯏꯕꯨꯗꯤ ꯁꯧꯒ꯭ꯔꯤ ꯊꯣꯡꯉꯦ ꯑꯩꯕꯨꯗꯤ ꯁꯧꯒ꯭ꯔꯤ ꯊꯣꯡꯉꯦ ꯃꯣꯔꯣꯛ ꯑꯃ ꯃꯦꯠꯂꯦ ꯑꯗꯒꯤ ꯉꯔꯥꯡ ꯉꯥꯡ ꯑꯇꯥꯎꯕ ꯑꯉꯧꯕ ꯈꯔ ꯂꯩꯕꯀꯣ ꯑꯗꯨꯗꯨꯒ ꯆꯥꯔꯦ ꯊꯥꯎꯖꯨ ꯁꯨꯕ ꯅꯨꯡꯇꯤ ꯆꯥꯔꯀꯥꯟꯗ ꯑꯩꯈꯣꯏꯒꯤ ꯄꯨꯛ ꯍꯥꯡ ꯄꯨꯛꯇꯣ ꯀꯩ ꯍꯥꯏꯅꯤ ꯌꯦꯛꯄꯒꯨꯝ ꯈꯣꯡ ꯍꯥꯝꯕ ꯀꯥꯟꯗ ꯅꯨꯡꯉꯥꯏꯇꯕꯒꯨꯝ ꯇꯧꯕꯗꯣ ꯑꯗꯨꯗꯨꯒꯤ ꯇꯧꯕꯒꯤ ꯑꯩꯅ ꯊꯥꯎꯗꯨ ꯆꯥꯅꯤꯡꯗ꯭ꯔꯦꯅ ꯆꯥꯗ꯭ꯔꯦꯕꯀꯣ ꯑꯗꯨꯝ ꯁꯧꯒ꯭ꯔꯤꯒꯨꯝꯕ ꯑꯝ ꯍꯥꯎꯋꯤ ꯍꯥꯎꯋꯦ ꯍꯥꯏꯕꯗꯤ ꯈꯪꯗꯦ ꯑꯁꯤꯟꯕ ꯆꯥ ꯌꯝ ꯆꯥꯟꯅꯕ ꯑꯣꯏꯒꯤꯕꯗꯣ ꯑꯗꯨꯃꯥꯏꯅ ꯑꯣꯏꯒ꯭ꯔꯦ ꯉꯁꯤꯗꯤ
ꯑꯗꯨꯅꯤ ꯅꯪ ꯍꯟꯗꯛ ꯆꯥꯏꯁꯦ ꯊꯥꯎꯖꯦ ꯃꯔꯤ ꯃꯔꯤ ꯃꯔꯤ ꯃꯔꯤ ꯉꯥ ꯊꯣꯡꯕ ꯑꯃꯨꯛ ꯌꯦꯟ ꯊꯣꯡꯕ ꯑꯃꯨꯛ ꯉꯥꯅꯨ ꯊꯣꯡꯕ ꯑꯃꯨꯛ ꯉꯔꯥꯡꯗꯒꯤ ꯑꯗꯨꯝ ꯆꯥꯏꯌꯦꯅ ꯅꯣꯏ ꯅꯆꯜꯅꯨꯄꯤ ꯆꯠꯇꯣꯔꯕꯅꯤꯅ ꯑꯃꯨꯛ ꯄꯤꯖꯔꯦ ꯑꯗꯩ ꯉꯍꯥꯟꯅ ꯆꯥꯛꯀꯧꯕ ꯑꯃꯨꯛ ꯆꯠꯂꯦ ꯆꯥꯛꯀꯧꯕꯒꯤ ꯉꯥ ꯑꯃꯨꯛ ꯍꯥꯞꯄꯛꯄꯗꯨꯅ ꯑꯃꯨꯛ ꯅꯨꯡꯗꯥꯡꯗꯨꯗ ꯑꯃꯨꯛ ꯆꯥꯔꯦ ꯀꯥꯔꯥꯏꯗꯩ ꯅꯪ ꯆꯥꯔꯤ ꯃꯌꯥꯝꯗꯣ ꯃꯔꯤ ꯃꯔꯤ ꯃꯔꯤ ꯀꯌꯥꯝ ꯌꯥꯝꯃꯒꯦ ꯌꯦꯡꯉꯣꯗꯅ ꯑꯗꯨꯗꯕꯨ ꯅꯁꯥꯗꯨꯕꯨ ꯐꯥꯕꯨ ꯐꯥꯔꯤ ꯅꯪꯗꯤ ꯑꯩꯈꯣꯏꯗꯤ ꯑꯃꯨꯔꯛ ꯆꯥꯒꯤꯕꯖꯤꯅ ꯅꯨꯃꯤꯠ ꯅꯤꯅꯤ ꯍꯨꯝꯅꯤ ꯂꯦꯞꯇ ꯌꯥꯗꯦ ꯍꯥꯏꯕ ꯃꯔꯤ ꯃꯔꯤ ꯆꯥꯕ ꯌꯥꯗꯦꯕ ꯊꯥꯎꯔꯦꯛ ꯊꯧꯔꯥꯡ ꯃꯌꯥꯝꯁꯦ ꯅꯪꯗꯤ ꯗꯤꯍꯦꯕꯨ ꯌꯥꯝ ꯐꯔꯤ
ꯑꯩꯈꯣꯏꯗꯤ ꯑꯃꯨꯛ ꯐꯕꯨ ꯐꯔꯤꯅꯦ ꯑꯩꯈꯣꯏꯅ ꯑꯃꯨꯛ ꯄꯥꯏꯗꯤ ꯅꯨꯡꯇꯤꯒꯤꯅꯤ ꯃꯣꯏ ꯑꯩꯈꯣꯏ ꯆꯥꯏꯌꯦ ꯁꯤꯗꯤ ꯃꯣꯏꯅ ꯍꯦꯟꯅ ꯆꯥꯏꯕꯅꯦ ꯑꯗꯨꯕꯨꯗꯤ ꯃꯣꯏꯕꯨ ꯏꯟꯈꯠꯂꯛꯄꯒꯤꯀꯣ ꯄꯪꯍꯥꯎꯇꯥ ꯍꯥꯎ ꯃꯣꯏꯗꯤ ꯈꯪꯗꯦ ꯑꯗꯨꯝ ꯍꯥꯎꯏꯗꯅꯦ ꯍꯥꯏꯔꯤꯖꯦ ꯑꯗꯩ ꯉꯔꯥꯡꯁꯨ ꯑꯃꯨꯛ ꯏꯟꯖꯥꯡꯗꯣ ꯉꯥꯅꯨ ꯊꯣꯡꯕꯗ ꯅꯠꯇꯦꯕꯀꯣ ꯑꯗꯣ ꯃꯣꯏ ꯃꯃꯥꯟꯅꯕ ꯑꯃꯅ ꯑꯣꯛꯀꯥ ꯁꯟꯒ ꯊꯣꯡꯕꯅꯤꯅ ꯀꯦꯟ ꯄꯨꯔꯛꯑꯦ ꯉꯔꯥꯡꯗꯣ ꯆꯥꯕꯗꯣ ꯉꯥꯅꯨ ꯊꯣꯡꯕ ꯌꯥꯎꯔꯕꯅꯤꯅ ꯍꯌꯦꯡ ꯆꯥꯔꯁꯤ ꯌꯥꯝꯁꯨ ꯌꯥꯝꯗꯕꯅꯤꯅ ꯈꯔ ꯃꯆꯥ ꯈꯔ ꯃꯥ ꯆꯥꯗ ꯇꯧꯅꯕꯅꯤꯅ ꯅꯨꯡꯉꯥꯏꯔꯔꯣꯏꯅ ꯑꯗꯨꯃꯥꯏꯅ ꯆꯥꯗ꯭ꯔꯦ ꯑꯗꯨꯒ ꯑꯌꯨꯛꯀꯤ ꯆꯥꯅꯉꯥꯏ ꯊꯝꯃꯦꯕꯀꯣ ꯑꯗꯨꯗꯨꯒ ꯑꯌꯨꯛꯀꯤ ꯆꯥꯅꯤꯉꯥꯏ ꯊꯝꯕꯗꯨꯅ ꯉꯁꯤ ꯆꯥꯔꯦ ꯑꯩꯗꯤ ꯆꯥꯗ꯭ꯔꯦ ꯍꯥꯏꯗꯤ ꯆꯥꯕꯁꯦ ꯀꯥ ꯍꯥꯏꯅ ꯃꯈꯣꯡ ꯃꯔꯤ ꯄꯥꯟꯕ ꯈꯣꯠꯄ ꯇꯧꯕꯁꯦ ꯀꯩꯁꯨ ꯌꯥꯝ ꯆꯥꯅꯤꯡꯕ ꯐꯥꯎꯗ꯭ꯔꯦꯕꯀꯣ ꯈꯔ ꯂꯩꯥꯔꯗꯤ ꯍꯦꯟꯕꯨ ꯍꯦꯟꯒꯔꯥꯅꯤꯗ ꯉꯥꯅꯨꯒ ꯆꯥꯔꯤꯕ ꯆꯥꯔꯤꯕ ꯑꯗꯨꯅꯤ ꯑꯗꯨꯝ ꯑꯩ ꯈꯔ ꯂꯩꯔꯗꯤ ꯉꯥ ꯉꯥꯇꯪ ꯆꯥꯔꯅꯤ ꯈꯔ ꯂꯩꯔꯗꯤ ꯉꯥꯕꯨꯛ ꯆꯥꯔꯛꯇꯕ꯭ꯔꯥ ꯈꯪ ꯕꯣꯟꯇꯦ ꯇꯧꯔꯤꯁꯦ ꯑꯗꯣ ꯃꯣꯏꯗꯤ ꯍꯥꯎꯏ ꯇꯥꯅꯤ ꯃꯣꯏꯗꯤ ꯏꯪ ꯏꯪꯈꯠꯂꯛꯄ ꯃꯇꯝ ꯑꯣꯏꯕꯒꯤ
ꯑꯩꯗꯤ ꯑꯇꯩ ꯑꯇꯩ ꯍꯦꯟꯕꯗꯤ ꯍꯦꯟꯕꯅꯤꯀꯣ ꯑꯇꯩ ꯑꯇꯩ ꯍꯦꯜꯂꯣꯗꯤ ꯍꯦꯟꯕ ꯉꯝꯅꯤ ꯑꯗꯨꯒ ꯑꯩ ꯉꯥ ꯍꯦꯜꯂꯣ ꯍꯥꯏꯕ ꯑꯗꯨ ꯁꯨꯡꯉꯝ ꯉꯝꯗꯧ ꯃꯥꯟꯗꯦ ꯑꯩ ꯉꯥꯗꯤ ꯑꯩꯅ ꯌꯥꯝ ꯄꯥꯝꯖꯕ ꯃꯊꯦꯜ ꯑꯃꯅꯦꯕ ꯑꯩꯒꯤꯗꯤ ꯑꯗꯨꯅ ꯑꯩ ꯉꯥꯗ ꯁꯨꯛꯍꯦꯟ ꯍꯦꯟꯕ ꯉꯝꯗꯧ ꯃꯥꯥꯟꯗꯦ ꯑꯇꯩ ꯑꯇꯩ ꯅꯣꯏ ꯌꯦꯟ ꯆꯥꯅꯨ ꯍꯥꯏꯕꯗꯤ ꯍꯧꯖꯤꯛꯇꯩ ꯍꯧꯅꯖꯨ ꯀꯩꯖꯨ ꯆꯥꯕꯤꯗꯦꯗꯅꯀꯣ ꯆꯥꯅꯨ ꯍꯥꯏꯖꯨ ꯑꯗꯨꯝ ꯉꯝꯃꯦꯕ ꯑꯗꯨꯒ ꯁꯥ ꯑꯇꯩ ꯑꯇꯩꯗꯖꯨ ꯍꯣꯏ ꯑꯩꯅ ꯄꯥꯝꯖꯕ ꯁꯥ ꯈꯔꯕꯨꯗꯤ ꯂꯩꯀꯣ ꯉꯥꯅꯨꯒꯨꯝꯕ ꯑꯗꯒꯤ ꯃꯈꯣꯡ ꯃꯔꯤ ꯄꯥꯟꯕ ꯁꯥ ꯑꯃꯅꯤ ꯂꯩ ꯑꯩꯅ ꯄꯥꯝꯖꯕ ꯑꯗꯨ ꯑꯣꯏ ꯇꯔꯁꯨ ꯑꯗꯨꯗꯤ ꯍꯦꯜꯂꯒꯁꯨ ꯉꯝꯒꯗ ꯄꯣꯠ ꯑꯣꯏꯌꯦꯕ ꯑꯗꯨꯒ ꯉꯥꯗꯤ ꯑꯩ ꯁꯨꯡꯍꯦꯟ ꯍꯦꯟꯕ ꯉꯝꯗꯧ ꯃꯥꯟꯗꯦ
ꯍꯣꯏ ꯑꯗꯨꯝ ꯈꯔ ꯂꯩꯔꯗꯤ ꯍꯦꯜꯂꯛꯇꯣꯏꯕꯗ ꯏꯕꯣꯛ ꯁꯨ ꯅꯣꯏ ꯅꯍꯥꯟꯋꯥꯏ ꯂꯩꯕ ꯀꯥꯟꯗ ꯆꯥꯎ ꯆꯥꯎ ꯍꯥꯏ ꯀꯥꯟ ꯑꯣꯑꯦ ꯑꯣꯑꯦ ꯍꯥꯏꯗꯣ ꯑꯗꯨꯝ ꯐꯦꯊꯨꯝ ꯀꯩ ꯍꯥꯏꯅꯤ ꯇꯝ ꯇꯝꯅ ꯂꯩꯔꯒ ꯑꯍꯟ ꯑꯣꯏꯔꯛꯇꯥꯥꯔꯗꯤ ꯍꯪꯒꯣꯏ ꯆꯥꯎꯕ ꯍꯦꯜꯂꯛꯇꯣꯏꯅꯤ ꯆꯥꯕ ꯊꯛꯄꯁꯨ ꯆꯥꯅꯤꯡꯗꯕ ꯍꯥꯎꯅ ꯊꯣꯡꯉꯦ ꯈꯜꯂꯁꯨ ꯃꯣꯏꯗꯤ ꯑꯗꯨꯝ ꯏꯟꯗ꯭ꯔꯤꯗꯨ ꯐꯠꯇ꯭ꯔꯝꯅꯤꯅ ꯆꯥꯕꯗ ꯑꯗꯒꯤ ꯂꯩ ꯂꯩ ꯍꯥꯏꯗꯤ ꯃꯍꯥꯎ ꯂꯧꯗꯧꯕ ꯂꯩ ꯀꯩꯀꯩꯁꯨ ꯑꯗ ꯃꯊꯧ ꯐꯖꯅ ꯇꯧꯗꯕꯅꯤꯅ ꯍꯥꯎꯕꯗꯣ ꯑꯝꯇ ꯌꯧꯗꯕꯗꯣ ꯍꯥꯎꯇꯕꯣꯏ ꯅꯤꯡꯕꯗꯣ ꯑꯗꯨꯃꯥꯏꯟ ꯇꯧꯕ ꯇꯧꯕꯗ ꯑꯗꯨꯝ ꯀꯩꯁꯨ ꯌꯥꯝ ꯆꯥꯕ ꯈꯣꯠꯄ ꯇꯧꯕ ꯇꯧꯔꯔꯣꯏꯕ
ꯍ ꯑꯗꯨꯕꯨꯗꯤ ꯍꯥꯏꯖꯔꯤꯕ ꯍꯥꯏꯗꯨꯅꯦ ꯆꯤꯟꯗ ꯍꯌꯦꯡ ꯆꯍꯤꯒ ꯌꯥꯝꯖꯜꯂꯀꯥꯟꯗ ꯑꯍꯟꯒꯤ ꯑꯣꯏꯁꯜꯂꯀꯥꯟꯗꯗꯤ ꯍꯩꯅꯔꯛꯇꯕ ꯉꯥꯛꯇ ꯑꯣꯏꯗꯣꯏꯅꯤꯅ ꯑꯌꯥꯝꯕꯅ ꯍꯪꯒꯣꯏꯔꯛꯀꯗꯣꯏꯅꯤꯗ
ꯍꯧꯖꯤꯛꯐꯥꯎꯗ ꯑꯗꯨꯝ ꯉꯥꯒꯁꯦ ꯄꯦꯠꯂꯤ ꯁꯥꯔꯤꯒ ꯇꯧꯕꯁꯦ ꯑꯩꯈꯣꯏ ꯀꯩꯁꯨ ꯆꯥꯗꯦꯕ ꯑꯩ ꯉꯥ ꯄꯥꯝꯖꯩ ꯍꯥꯏꯕꯩ ꯋꯥꯅꯦꯕ ꯑꯗꯣ ꯈꯔ ꯂꯩꯔꯒꯗꯤ ꯑꯍꯟ ꯑꯣꯏꯔꯒꯗꯤ ꯑꯃꯨꯛ ꯍꯦꯟꯅ ꯍꯪꯒꯣꯏ ꯆꯥꯎꯔꯒ ꯀꯣ ꯆꯥꯒꯤꯗꯕꯔꯁꯨ ꯈꯪꯄꯣꯟꯇꯦꯗ ꯋꯥꯍꯩꯒꯤ ꯋꯥꯅꯤ ꯑꯗꯨꯕꯨ ꯑꯩꯅ ꯄꯥꯝꯗꯤ ꯌꯥꯝ ꯄꯥꯝꯕꯗꯣ ꯍꯦꯟꯕ ꯉꯝꯗꯧ ꯃꯥꯟꯗꯦꯒ ꯍꯥꯏꯖꯔꯤꯁꯦ ꯍꯧꯖꯤꯛ ꯌꯥꯝ ꯄꯥꯝꯕꯒꯤꯅꯦꯕ ꯑꯗꯨꯕꯨꯗꯤ
ꯑꯩꯗꯤ ꯀꯩꯁꯨ ꯈꯟꯗꯦꯗ ꯉꯥ ꯆꯥꯔꯁꯨ ꯆꯥꯗ꯭ꯔꯁꯨ ꯑ ꯗꯒꯤ ꯃꯦꯔꯥꯃꯤꯁ ꯀꯩ ꯆꯥꯔꯁꯨ ꯑꯗꯨꯝ ꯑꯗꯨꯝ ꯑꯩ ꯑꯁ ꯌꯥꯝ ꯆꯥꯅꯤꯡꯉꯦ ꯁꯤ ꯆꯥꯅꯤꯡꯉꯦ ꯍꯥꯏꯕꯗꯨ ꯂꯩꯇꯦꯕꯀꯣ
ꯃꯤ ꯉꯥ ꯁꯨꯡꯆꯥꯥ ꯆꯥꯗꯕ ꯃꯤ ꯂꯩꯗ ꯃꯦꯔꯥꯃꯦꯁ ꯑꯗꯨꯝ ꯇꯧꯔꯒ ꯑꯗꯨꯝ ꯍꯤꯡꯕ ꯂꯩ ꯍꯥꯏꯕ
ꯂꯩꯌꯦ ꯑꯌꯥꯝꯕꯅ ꯑꯩꯈꯣꯏ ꯁ꯭ꯋꯥꯏꯒꯤ ꯅꯠꯇꯕꯀꯣ ꯃꯄꯥꯟ ꯂꯝꯗ ꯉꯥ ꯁꯨꯡꯆꯥ ꯆꯥꯗꯕ ꯏꯃꯥꯟꯅꯕꯤꯒ ꯂꯥꯛꯏ ꯀꯩꯅꯣ ꯑꯗꯣ ꯃꯥꯁꯦꯗ ꯀꯩꯅꯣ ꯌꯦꯟ ꯑꯣꯛꯀ ꯆꯥꯔ ꯆꯠꯈ꯭ꯔꯦ ꯄꯨꯔꯥ ꯀꯩꯅꯣꯅꯦ ꯍꯥꯏꯕ ꯃꯄꯥꯟ ꯂꯝꯗꯩ ꯃꯣꯏ ꯂꯥꯏꯔꯤꯛ ꯇꯝꯕ ꯂꯥꯛꯄꯗꯣ ꯁꯤꯗꯗꯨꯝ ꯈꯈꯈꯒ ꯄꯤꯖꯕ ꯇꯝꯕꯤꯕꯗꯒꯤ ꯃꯣꯏꯗꯤ ꯍꯩꯔ ꯆꯠꯈ꯭ꯔꯦꯕ ꯌꯨꯝꯗ ꯀꯃꯥꯏ ꯇꯧꯔꯝꯗꯣꯏꯅꯣ ꯈꯪꯗꯦ
ꯎꯝ ꯑꯩꯈꯣꯏ ꯃꯅꯤꯄꯨꯔꯗꯁꯨ ꯃꯌꯥꯡ ꯃꯌꯥꯝꯃ ꯁꯤꯗ ꯗꯨꯀꯥꯟ ꯐꯝꯃꯤꯕ ꯈꯣꯠꯂꯤꯕ ꯃꯣꯏꯖꯤ ꯀꯔꯤ ꯃꯣꯏ ꯀꯔꯤ ꯖꯥꯇꯤ ꯑꯣꯏꯗꯣꯏ ꯃꯔꯋꯥꯔꯤ ꯍꯥꯏꯗꯣꯏꯔ ꯀꯩ ꯍꯥꯏꯗꯣꯏꯅꯣ ꯈꯪꯗꯦ ꯃꯣꯏꯁꯦ ꯃꯣꯏꯗꯤ ꯃꯅꯥ ꯃꯁꯤꯡ ꯉꯥꯛꯇ ꯆꯥꯕ ꯀꯥꯡꯒꯨꯅꯦꯕ ꯑꯗꯨ ꯃꯣꯏꯗꯤ ꯁꯥ ꯉꯥꯒꯁꯤ ꯍꯩꯅꯖꯥꯠ ꯅꯠꯇ꯭ꯔꯦ
ꯍꯣꯏ ꯅꯣꯏꯗꯤ ꯃꯦꯔꯥꯃꯤꯁ ꯆꯥ ꯃꯦꯔꯥꯃꯤꯁ ꯆꯥꯕ ꯅꯨꯃꯤꯠꯀ ꯈꯥꯏꯗꯣꯛꯑ ꯂꯩꯕ꯭ꯔꯥ ꯅꯠꯇ꯭ꯔꯒ ꯑꯗꯨꯝ ꯍꯥꯏꯗꯤ ꯁꯒꯣꯜꯁꯦꯝ ꯒꯨꯝꯕ ꯑꯦꯀꯥꯗꯁꯤꯒꯨꯝꯕ ꯆꯥꯗꯦ ꯈꯣꯠꯇꯦ ꯂꯩꯕ꯭ꯔꯥ ꯅꯠꯇ꯭ꯔꯒ ꯑꯗꯨꯝ ꯆꯥꯕ꯭ꯔꯥ ꯑꯗꯒꯤ ꯊꯞ ꯇꯥꯃ ꯁꯤꯃ ꯍꯦꯟꯒꯗꯕꯅꯤ ꯈꯣꯠꯀꯗꯕꯅꯤ ꯍꯥꯏꯕꯒꯨꯝꯕ ꯂꯩꯕ꯭ꯔꯥ ꯑꯩꯈꯣꯏꯗꯤ ꯑꯃꯨꯛ ꯌꯨꯝꯁ ꯀꯩꯁꯁꯦ ꯑꯩꯈꯣꯏꯕꯥꯒ ꯑꯩꯈꯣꯏꯃꯥꯒ ꯄꯥꯛꯅꯗꯦꯅ ꯑꯩꯈꯣꯏ ꯕꯥꯏ ꯃꯄꯣꯛ ꯅꯨꯡꯃꯤꯠꯅꯦꯕ ꯄꯛꯅꯗꯦꯅ ꯅꯨꯄꯥꯒꯤ ꯃꯄꯣꯛ ꯅꯨꯃꯤꯠꯇ ꯉꯥ ꯆꯥ ꯍꯦꯂꯣꯅ ꯆꯥ ꯆꯥꯗꯦꯕ ꯈꯔ ꯑꯃꯅ ꯑꯗꯨꯝ ꯁꯒꯣꯜꯁꯦꯜꯒꯨꯝꯕ ꯑꯦꯀꯥꯗꯁꯤꯒꯨꯝꯕ ꯆꯥꯗꯕꯁꯨ ꯌꯥꯎꯋꯤꯅꯀꯣ ꯑꯗꯣ ꯅꯣꯏꯒꯤꯗꯤ ꯀꯃꯥꯏꯟ ꯇꯧꯋꯤ ꯍꯦꯟꯕ ꯈꯣꯠꯄ ꯂꯩꯕ꯭ꯔꯥ ꯅꯠꯇ꯭ꯔ ꯄꯪꯆꯥꯥ ꯆꯥꯕ꯭ꯔꯥ
ꯑꯩꯈꯣꯏꯒꯤꯗꯤ ꯑꯗꯨꯒꯤ ꯋꯥꯗꯤ ꯑꯝꯇ ꯂꯩꯇ꯭ꯔꯦ ꯑꯗꯨꯒ ꯎꯝ ꯀꯩꯅꯣ ꯑꯩꯈꯣꯏ ꯏꯃꯥ ꯂꯩꯇꯕ ꯆꯍꯤꯗꯣ ꯃꯥꯒꯤ ꯆꯍꯤꯗꯨꯃꯗꯤ ꯄꯨꯔꯥ ꯃꯥꯅ ꯍꯦꯛ ꯂꯩꯇꯕꯗꯒꯤꯅ ꯆꯍꯤ ꯑꯃ ꯐꯥꯔꯛꯄ ꯃꯥꯒꯤ ꯐꯤꯔꯣꯏ ꯌꯧꯕꯗꯨꯐꯥꯎꯇꯤ ꯎꯝ ꯏꯃꯥꯁꯦ ꯅꯤꯡꯗꯧꯀ ꯅꯤꯡꯗꯧ ꯍꯥꯏꯗꯣꯔꯦ ꯅꯣꯡꯃꯥꯏꯖꯤꯡ ꯅꯨꯃꯤꯠꯇ ꯂꯩꯇꯕꯅꯦꯕꯀꯣ ꯑꯗꯣ ꯃꯥ ꯅꯣꯡꯃꯥꯏꯖꯤꯡ ꯅꯨꯃꯤꯠꯇ ꯂꯩꯇꯕꯗꯣ ꯅꯣꯡꯃꯥꯏꯖꯤꯡ ꯅꯨꯃꯤꯠꯇꯨꯃ ꯄꯨꯔꯥ ꯑꯩꯈꯣꯏ ꯉꯥ ꯍꯦꯜꯂꯦꯕ ꯑꯗꯨ ꯅꯨꯃꯤꯇꯨꯃꯗꯤ ꯄꯨꯔꯥ ꯆꯐꯨ ꯎꯌꯥꯟ ꯀꯔꯤ ꯀꯔꯥꯁꯦ ꯂꯣꯏ ꯁꯦꯡꯅ ꯐꯦꯡꯗꯣꯛꯑꯒ ꯃꯦꯔꯥꯃꯦꯁ ꯑꯣꯏꯅ ꯊꯣꯡꯉ ꯆꯥꯏꯑꯦꯕ ꯑꯗꯨꯃꯥꯏꯅ ꯆꯍꯤ ꯑꯃꯈꯛꯇꯪ ꯍꯦꯟꯈꯤ ꯑꯗꯨꯢ ꯃꯇꯨꯡꯗ ꯃꯥꯏ ꯐꯤꯔꯣꯏ ꯐꯥꯕꯗꯒꯤꯗꯤ ꯑꯗꯨꯝ ꯍꯥꯟꯅꯒꯤ ꯐꯤꯕꯝꯗ ꯑꯗꯨꯝ ꯆꯞ ꯃꯥꯟꯅꯅ ꯑꯗꯨꯝ ꯍꯧꯖꯤꯛ ꯑꯗꯨꯝ ꯆꯥꯏꯌꯦ ꯁꯨꯃꯥꯏꯅ ꯆꯥꯏꯌꯦꯕ ꯑꯍꯦꯟꯕ ꯈꯣꯠꯄ ꯑꯝꯇ ꯂꯩꯇꯦ ꯑꯩꯈꯣꯏꯒꯤ ꯑꯣꯏꯅꯗꯤ
ꯑꯣ ꯍꯣꯏ ꯐꯔꯦ ꯐꯔꯦ ꯋꯥꯔꯤꯁꯤ ꯌꯥꯝ ꯅꯨꯡꯉꯥꯏꯔꯤ ꯅꯪꯁꯨ ꯇꯧꯒꯗꯕ ꯊꯕꯛ ꯏꯪꯈꯥꯡ ꯇꯧꯊꯣꯛꯑꯣ ꯑꯩꯁꯨ ꯐꯤꯒꯩ ꯈꯔ ꯁꯨꯗꯣꯛꯄ ꯌꯥꯕ ꯌꯦꯡꯉꯨꯒꯦꯀꯣ ꯍꯣꯏ ꯍꯣꯏ ꯊꯝꯃꯒꯦꯀꯣ ꯑꯗꯨꯗꯤ ꯎꯝ ꯎꯝ